ꯇ ꯀꯩꯀꯩ ꯆꯥꯏꯔꯒꯦ ꯌꯥ ꯍꯧꯕꯒꯤ ꯀꯩꯀꯩ ꯇꯧꯔꯒꯦ ꯉꯁꯤꯁꯦ
ꯌꯥꯍꯧꯕꯒ ꯑꯩ ꯏꯁꯤꯡꯗꯒꯤ ꯍꯦꯟꯅ ꯀꯩꯝ ꯊꯛꯇ꯭ꯔꯤ ꯉꯁꯤꯗꯤ
ꯃꯁꯤꯒꯤ ꯊꯕꯛ ꯊꯕꯛꯁꯨ ꯗꯔꯛ ꯀꯃꯥꯏꯅ ꯇꯧꯔꯤꯕꯅꯣꯉꯁꯤꯗꯤ
ꯊꯕꯛ ꯁꯨꯕꯁꯦ ꯑꯩ ꯍꯧꯖꯤꯛ ꯑꯌꯨꯛꯀꯤꯗꯤ ꯑꯩ ꯁꯨꯕ ꯉꯝꯈꯤꯔꯣꯏ ꯉꯔꯥꯡ ꯁꯨꯖꯜꯂꯨꯕꯒꯤ ꯈ꯭ꯋꯥꯡ ꯀꯩꯀꯥꯁ ꯌꯥꯝ ꯅꯨꯡꯉꯥꯏꯇ꯭ꯔꯤ ꯅꯥꯁꯨ ꯅꯥꯔꯤꯕꯀꯣ ꯑꯗꯣ ꯃꯣꯏ ꯊꯕꯛ ꯁꯨꯕꯁꯨ ꯉꯁꯤꯒꯤ ꯉꯔꯥꯡ ꯉꯔꯥꯡꯁꯨ ꯂꯥꯛꯇꯕꯅꯦꯕ ꯑꯗꯨꯀꯣ ꯑꯗ ꯉꯁꯤ ꯑꯌꯨꯛ ꯂꯥꯛꯀꯦꯅ ꯍꯥꯏꯔꯝꯕꯅꯦ ꯑꯗꯨꯒ ꯐꯣꯟ ꯇꯧꯔꯛꯄꯅꯤ ꯉꯁꯤ ꯑꯌꯨꯛ ꯂꯥꯛꯀꯦꯅ ꯑꯗꯨꯒ ꯅꯣꯡ ꯆꯨꯕꯒꯤꯗ ꯀꯩꯅꯣ ꯈꯪꯗꯦ ꯉꯁꯤ ꯑꯌꯨꯛꯁꯨ ꯑꯃꯨꯛ ꯂꯥꯛꯇ꯭ꯔꯦ
ꯅꯪ ꯈ꯭ꯋꯥꯡ꯭ꯋꯥꯡ ꯅꯪ ꯈ꯭ꯋꯥꯡ ꯅꯥꯕ ꯈꯣꯠꯄꯗꯤ ꯈꯔ ꯐꯔꯕꯀꯣ ꯀꯃꯥꯏꯅ ꯇꯧꯒꯦꯅꯣ ꯇꯨꯝ ꯂꯩ
ꯈ꯭ꯋꯥꯡ ꯅꯥꯕꯁꯦ ꯑꯗꯨꯅꯤ ꯉꯔꯥꯡ ꯑꯃꯨꯛ ꯈꯔ ꯉꯔꯥꯡ ꯇꯣꯛ ꯄꯥꯏꯔꯒ ꯈꯔ ꯑꯩꯈꯣꯏꯒꯤ ꯂꯩꯕꯥꯛ ꯃꯔꯛꯇꯒꯤ ꯆꯦꯛ ꯅꯨꯡ ꯀꯩꯀꯥ ꯅꯨꯡ ꯀꯩꯀꯥ ꯆꯦꯛ ꯀꯩꯀꯥ ꯃꯌꯥꯝ ꯌꯥꯎꯕꯗꯣ ꯍꯌꯦꯡ ꯗꯔꯀꯥꯔ ꯂꯩꯔꯛꯀꯅꯤꯅ ꯑꯗꯨꯗꯣ ꯈꯟꯗꯣꯛꯁꯦꯅ ꯑꯗꯨ ꯈꯟꯗꯣꯛꯎꯕꯒꯤ ꯇꯣꯛ ꯄꯥꯏꯔꯒ ꯈꯔ ꯇꯧꯔꯨꯔꯦꯕ ꯑꯗꯨꯒꯤ ꯈ꯭ꯋꯥꯡꯁꯦ ꯑꯃꯨꯛ ꯅꯥꯕꯗ ꯑꯗꯨꯝ ꯍꯧꯖꯜꯂꯛꯑꯦ ꯉꯁꯤꯁꯦ ꯉꯔꯥꯡꯗꯒꯤ ꯅꯥꯕꯨꯗꯤ ꯅꯥꯔꯕꯅꯦ ꯑ ꯉꯁꯤ ꯅꯣꯡꯉꯥꯜꯂꯛꯄꯗꯅ ꯑꯃꯅ ꯅꯥ ꯂꯩꯔꯣꯏ ꯃꯈꯠ ꯊꯣꯛꯂꯛꯄꯗ
ꯀꯩꯅꯣ ꯇꯧꯗ꯭ꯔꯕꯣ ꯑꯇꯥꯞꯄ ꯀꯩꯀꯩꯗꯤ ꯍꯧꯕ ꯈꯣꯠꯄ ꯇꯧꯕ ꯅꯣꯏ ꯅꯣꯡ ꯆꯨꯕ꯭ꯔꯣ ꯑꯩꯈꯣꯏꯁꯦ ꯅꯣꯡ ꯆꯨꯏꯅꯦ ꯉꯁꯥꯏ ꯑꯌꯨꯛꯇ ꯍꯧꯁꯨꯛꯛꯇ ꯍꯥꯡꯈ꯭ꯔꯦ
ꯆꯨꯏꯌꯦ ꯍꯧꯖꯤꯛꯁꯨ ꯃꯔꯤꯛ ꯃꯔꯤꯛ ꯇꯥꯔꯤꯌꯦ ꯉꯁꯥꯏ ꯄꯨꯡ ꯃꯔꯤ ꯈꯔ ꯍꯦꯜꯂꯛꯄ ꯑꯗꯨꯋꯥꯏꯗꯒꯤ ꯆꯨꯕ ꯅꯣꯡꯅꯦ ꯌꯥꯝ ꯀꯟꯅꯕꯨꯗꯤ ꯆꯨꯕ ꯅꯠꯇꯕ ꯑꯗꯨ ꯋꯥꯔꯤ ꯋꯥ ꯑꯗꯨꯝ ꯆꯨꯔ ꯑꯗꯨꯝ ꯂꯩꯕꯗ ꯆꯨꯏꯌꯦ ꯍꯧꯖꯤꯛꯁꯨ ꯆꯨꯔꯤ
ꯑꯣ ꯑꯩꯈꯣꯏꯗꯤ ꯑꯃꯨꯛ ꯅꯣꯡ ꯉꯁꯥꯏ ꯇꯣꯡꯉꯜꯂꯝꯗꯥꯏꯗ ꯇꯨꯝꯕ ꯌꯥꯝ ꯅꯨꯡꯉꯥꯏꯕꯩ ꯑꯣꯏꯕꯗꯣ ꯑꯗꯨꯃꯥꯏꯅ ꯆꯨꯔꯝꯃꯦ ꯑꯗꯣ ꯍꯧꯖꯤꯛꯄꯨꯗꯤ ꯍꯥꯡꯈ꯭ꯔꯦ ꯍꯧꯖꯤꯛꯇꯤ ꯀꯩꯁꯨ ꯆꯨꯕ ꯈꯣꯠꯄ ꯇꯧꯔꯗ꯭ꯔꯦꯕꯀꯣ ꯑꯗꯨꯒꯤꯅꯤ ꯑꯩꯁꯨ ꯉꯁꯥꯏ ꯀꯟꯇ ꯍꯧꯒꯠꯂꯦ ꯀꯟꯇ ꯍꯧꯒꯠꯂꯒ ꯉꯁꯤ ꯃꯣꯏꯒꯤ ꯃꯣꯏ ꯀꯩꯅꯣꯗꯣ ꯑꯉꯥꯡ ꯆꯥꯛꯀꯧꯕ ꯆꯠꯇ꯭ꯔꯤꯀꯥꯟꯗ ꯑꯩꯈꯣꯏ ꯁꯤꯗꯒꯤ ꯄꯣꯠ ꯆꯩꯩ ꯍꯥꯟꯅ ꯊꯤꯟꯕ ꯈꯣꯠꯄ ꯈꯔ ꯇꯧꯕ ꯃꯥꯜꯂꯦ ꯍꯧꯖꯤ ꯕꯥꯁꯀꯦꯠ ꯅꯨꯡ ꯋꯥꯏꯗꯅ ꯑꯗꯩ ꯀꯕꯣꯛ ꯍꯤꯡꯊꯣꯏ ꯀꯩꯀꯩ ꯂꯧꯗꯅ ꯈꯣꯠꯇꯅ ꯄꯣꯠ ꯆꯩ ꯈꯔ ꯇꯧꯔꯒ ꯊꯤꯜꯂꯨꯔꯦ ꯑꯗꯣ ꯑꯩꯈꯣꯏ ꯃꯥ ꯍꯣꯏ ꯆꯠꯈꯤꯕꯅꯦꯕ ꯍꯧꯖꯤꯛꯇ ꯍꯜꯂꯛꯇ ꯉꯥꯏꯔꯦ ꯁꯋꯥꯥꯏ ꯄꯨꯡ ꯇꯔꯨꯛ ꯑꯗꯨꯋꯥꯏꯗ ꯆꯠꯈꯤꯕꯅꯦꯕ
ꯆꯥꯛꯀꯧꯕ ꯅꯨꯃꯤꯠꯇ ꯆꯠꯄꯗꯤ ꯈꯪꯗꯦ ꯆꯥꯛꯀꯧꯕ ꯅꯨꯃꯤꯠꯇꯗꯤ ꯀꯩꯗꯧꯕ ꯆꯠꯅꯒꯦ ꯑꯩ ꯈꯪꯗꯦ ꯆꯥꯛꯀꯧꯕ ꯅꯨꯃꯤꯠꯇꯗꯤ ꯑꯗꯨꯝ ꯕꯣꯔ ꯀꯩꯅꯥ ꯑꯗꯨꯝ ꯇꯧꯔꯒ ꯑꯩꯈꯣꯏ ꯆꯠꯂꯦ ꯑꯗꯨꯗ ꯍꯥꯟꯅ ꯃꯥꯡꯖꯧꯅꯅ ꯆꯠꯄꯗꯤ ꯀꯩ ꯀꯩꯗꯧ ꯆꯠꯄ ꯆ ꯇ ꯃꯥ ꯂꯤꯗ
ꯈꯪꯗꯦ ꯑꯩꯈꯣꯏꯗꯣ ꯑꯩꯈꯣꯏꯁꯨ ꯑꯝꯇ ꯊꯦꯡꯅꯗ꯭ꯔꯤꯕ ꯃꯣꯏꯁꯨ ꯁꯨꯝꯝ ꯆꯠꯅꯕꯤꯔ ꯈꯪꯗꯦꯕꯀꯣ ꯁꯤꯗꯩ ꯄꯣꯠ ꯆꯩ ꯀꯩꯀꯩ ꯀꯩ ꯄꯨꯊꯣꯛꯇꯅ ꯈꯣꯠꯇꯅ ꯑꯗꯩ ꯀꯕꯣꯛ ꯍꯤꯡꯇꯣꯠ ꯀꯩꯀꯩꯅꯣ ꯑꯝꯄꯨꯒꯤ ꯀꯩꯀꯩꯅꯣꯗꯤ ꯈꯪꯗ꯭ꯔꯦ ꯑꯗꯨꯝ ꯀꯩꯅꯣꯗ ꯍꯥꯞꯇꯅꯀꯣ ꯑꯗꯨꯗꯣ ꯊꯤꯜꯂꯨꯔꯦ ꯑꯗꯣ ꯍꯜꯂꯛꯑꯦꯅꯀꯣ ꯑꯗꯩꯁꯤꯗ ꯑꯩꯈꯣꯏ ꯃꯥꯗꯣ ꯍꯣꯔꯦꯟ ꯑꯃꯨꯛ ꯂꯣꯏꯅ ꯇꯞꯅ ꯑꯩꯈꯣꯏ ꯄꯨꯜꯂꯞ ꯆꯠꯃꯤꯟꯅꯕꯗꯣ ꯄꯨꯡ ꯇꯔꯥ ꯁ꯭ꯋꯥꯏꯗ ꯑꯃꯨꯛ ꯆꯥꯛ ꯆꯥꯕꯒꯤ ꯄꯨꯜꯂꯞ ꯑꯃꯨꯛ ꯆꯠꯇꯣꯏꯅꯦꯕ ꯑꯅꯤꯔꯛ ꯊꯣꯡ ꯆꯠꯂꯦꯕ ꯃꯣꯏ ꯑꯍꯟ ꯈꯔ ꯀꯔꯤ ꯒꯥꯔꯤ ꯑꯆꯧꯕ ꯑꯃ ꯑꯅꯤ ꯇꯧꯔ ꯆꯠ ꯑꯗꯨꯕ ꯑꯗꯨꯃꯥꯏꯅ ꯇꯧꯅꯕ ꯈꯣꯠꯄ ꯈꯪꯗꯦꯗ ꯂꯝ ꯂꯝꯒꯤ ꯃꯌꯥꯝ ꯂꯩꯕꯅꯤꯅꯀꯣ ꯈꯔ ꯈꯔ ꯑꯗꯨꯝ ꯈꯦꯠꯅꯕ ꯂꯩꯁꯨꯖꯥꯠꯅꯤ ꯃꯤꯒꯤ ꯂꯝꯒꯤꯅꯤ ꯄꯤꯗꯧꯔꯕꯅꯤꯅ ꯃꯤꯒꯤ ꯂꯝꯒꯤ ꯆꯠꯅꯕꯤꯗꯣ ꯇꯧꯗ ꯌꯥꯗꯦꯅꯀꯣ ꯀꯩꯅꯣꯝ ꯆꯠꯄ ꯍꯥꯏꯕꯒꯤ ꯃꯃꯤꯡꯗꯣ ꯀꯥꯎꯈ꯭ꯔꯦꯅꯦ ꯍꯣꯏꯃꯣꯏ ꯈꯪꯅꯗꯤ ꯈꯪꯉꯤ
ꯐꯤꯔ ꯅꯨꯡꯁꯥꯡ ꯀꯥꯏꯕ ꯍꯥꯏꯕ꯭ꯔꯥ
ꯍꯣꯏ ꯑꯗꯨꯃꯥꯏꯅ ꯍꯥꯏꯕꯗꯤ ꯍꯥꯏꯕ ꯃꯥꯜꯂꯦ
ꯐꯤꯔꯝꯁꯥꯡ ꯀꯥꯕꯗꯨꯕꯨ ꯑꯗꯨꯕꯨ ꯑꯗꯨꯗꯤ ꯆꯥꯛꯀꯧꯕ ꯌꯧꯗ꯭ꯔꯤꯉꯩꯗꯔ ꯀꯩꯅꯣꯝ ꯀꯥꯏꯅꯕꯒꯨꯝ ꯇꯧꯕꯅꯤ
ꯑꯩꯈꯣꯏ ꯒ꯭ꯌꯥꯟ ꯇꯥꯗꯕ ꯈꯣꯠ ꯑꯩꯁꯨ ꯉꯁꯤꯗꯣ ꯀꯩꯅꯣꯝ ꯍꯥꯏꯕꯅꯦꯕ ꯑꯩꯁꯨ ꯉꯥꯏ ꯍꯪꯍꯧꯗ꯭ꯔꯦ ꯃꯣꯏꯗꯣ ꯉꯟꯇꯥ ꯆꯠꯈ꯭ꯔꯕ ꯑꯗꯣ ꯆꯥꯛ ꯆꯥꯕꯅ ꯍꯣꯔꯦꯟ ꯄꯨꯡ ꯇꯔꯥꯁꯨꯗ ꯆꯠꯇꯣꯏꯅꯦꯕ ꯑꯅꯤꯔꯛ ꯊꯣꯛꯅ ꯆꯠꯄꯩ ꯇꯥꯏꯞ ꯇꯧꯕꯗꯣ ꯑꯗꯣ ꯑꯝꯇ ꯊꯦꯡꯅꯗ꯭ꯔꯤꯕꯕ ꯀꯃꯥꯏꯅ ꯇꯧꯔꯤꯅꯣꯏ ꯒ꯭ꯌꯥꯟ ꯇꯥꯗꯕꯒꯤ ꯁꯨꯝ ꯅꯣꯏꯒꯤꯁꯨ ꯇꯧꯅꯕ꯭ꯔꯥ ꯈꯣꯠꯄ꯭ꯔꯥ ꯇꯧꯅꯅꯦ
ꯑꯗꯨꯗꯤ ꯑꯩ ꯈꯪꯗ꯭ꯔꯦ ꯑꯗꯨꯃꯗꯤ ꯁꯦꯡꯅ ꯈꯪꯗ꯭ꯔꯦ ꯆꯥꯛꯀꯧꯕ ꯅꯨꯃꯤꯠꯁꯤ ꯆꯥꯛꯀꯧꯕ ꯅꯨꯃꯤꯠꯇꯗꯤ ꯀꯔꯤꯝ ꯆꯠꯇꯕ ꯃꯥꯜꯂꯦꯗ ꯃꯌꯥꯝ ꯕꯣꯔ ꯀꯩꯅꯥ ꯇꯧꯔꯒ ꯈꯠ ꯄꯨꯜꯂꯒ ꯑꯗꯨꯝ ꯆꯠꯃꯤꯟꯅꯕꯗꯣ ꯑꯗꯨꯃꯥꯏꯅꯗꯤ ꯈꯪꯉꯤ ꯑꯗꯨꯒ ꯍꯥꯟꯅ ꯃꯃꯥꯡꯖ ꯃꯥꯡꯖꯪꯅꯧꯅ ꯆꯠꯄꯗꯨꯗꯤ ꯑꯩ ꯑꯃꯨꯛꯇ ꯇꯥꯗ꯭ꯔꯤ
ꯇꯧꯅꯔꯝꯕꯁꯨ ꯌꯥꯏꯗ ꯍꯥꯏꯗꯤ ꯅꯨꯄꯤꯒꯤ ꯊꯕꯛꯀꯨꯝꯕ ꯑꯣꯏꯕꯅꯤꯅꯀꯣ ꯅꯨꯄꯥꯗ ꯑꯝꯇ ꯌꯥꯎꯗꯦꯕ ꯅꯨꯄꯤ ꯉꯥꯛꯇ ꯆꯠꯄꯅꯤꯅ ꯑꯗꯨꯝ ꯈꯔ ꯇꯧꯅꯔꯝꯕ ꯑꯣꯏꯔꯝꯕꯁꯨ ꯌꯥꯏ ꯑꯗꯨꯗ ꯌꯥꯝ ꯂꯩꯗ ꯍꯥꯏꯕꯗꯤ ꯂꯝ ꯂꯝꯗꯀꯣ ꯄꯣꯠꯂꯣꯏ ꯁꯦꯠꯂꯒ ꯆꯪꯕ ꯌꯥꯗꯦ ꯑꯗꯒꯤ ꯀꯩꯅꯣ ꯁꯦꯠꯂꯒ ꯍꯥꯏꯗꯤ ꯑꯗꯨꯝ ꯀꯩꯅꯣꯒꯨꯝꯕꯅ ꯅꯠꯇ꯭ꯔꯗꯤ ꯑꯩꯈꯣꯏꯒꯤ ꯃꯩꯇꯩꯒꯤ ꯂꯨꯍꯣꯡꯕ ꯑꯗꯨꯨꯝꯕ ꯁꯦꯗꯥ ꯆꯪꯕ ꯌꯥꯗꯦ ꯑꯗꯩ ꯑꯗꯨ ꯁꯦꯠꯄ ꯌꯥꯗꯦ ꯑꯗꯥ ꯁꯦꯠꯄ ꯌꯥꯗꯦ ꯀꯝꯒꯤ ꯃꯈꯜ ꯃꯈꯜꯁꯨ ꯑꯗꯨꯝ ꯂꯩꯕ ꯃꯥꯜꯂꯦ ꯑꯗꯨꯃꯥꯏ ꯀꯃꯥꯏꯅ ꯇꯧꯕꯅꯣ ꯈꯪꯗꯦꯉꯦ ꯁꯤꯁꯤꯅ
ꯑꯗꯨꯕꯨꯗꯤ ꯑꯩꯁꯨ ꯈꯪꯉꯦ ꯑꯗꯨꯕꯨꯗꯤ ꯂꯩꯌꯦꯕꯀꯣ ꯃꯣꯏꯒꯤ ꯂꯝ ꯈꯔ ꯂꯩꯔꯤꯕꯀꯣ ꯑꯗꯨꯗꯤ ꯑꯩꯈꯣꯏꯒꯤ ꯑꯩꯈꯣꯏꯒꯤꯗꯤ ꯂꯨꯍꯣꯡꯐꯥꯟꯁꯦ ꯕꯣꯔꯁꯦ ꯂꯨꯍꯣꯡꯐꯥꯟ ꯐꯝꯅꯗ꯭ꯔꯥ ꯎꯝ ꯑꯩꯈꯣꯏꯒꯤ ꯎꯝꯝ ꯈꯤꯇꯪ ꯇꯦꯕꯜ ꯇꯦꯕꯜ ꯍꯥꯏꯒꯗ꯭ꯔꯥ ꯀꯩ ꯍꯥꯏꯗꯅ ꯂꯨꯍꯣꯡꯐꯥꯟꯗꯤ ꯍꯥꯏꯅꯔꯦ ꯑꯩꯈꯣꯏꯒꯤ ꯑꯩꯈꯣꯏꯒꯤ ꯂꯣꯟꯊꯥꯗ ꯑꯗꯨꯗ ꯐꯝꯃꯒ ꯎꯝ ꯀꯩꯅꯣ ꯇꯧꯅꯩꯑꯕꯀꯣ ꯎꯝ ꯀꯩꯅꯣ ꯕꯣꯔꯁꯦ ꯐꯝꯅꯩꯌꯦꯕ ꯑꯌꯥꯝꯕꯅ ꯑꯗꯨꯕꯨ ꯃꯣꯏꯒꯤ ꯂꯝ ꯈꯔꯗꯗꯤ ꯐꯛꯇ ꯇꯧꯔꯒ ꯐꯝꯅꯩꯑꯕ ꯕꯣꯔꯁꯦ ꯑꯗꯨꯃꯥꯏꯅ ꯑꯗꯒꯤ ꯀꯩꯅꯥ ꯑꯣꯏꯔꯤꯕ ꯀꯩꯅꯥꯗꯨꯁꯨ ꯃꯣꯏꯒꯤ ꯂꯝꯗꯨꯒꯤ ꯆꯠꯅꯕꯤ ꯑꯣꯏꯅ ꯄꯣꯠꯂꯣꯏ ꯁꯦꯠꯄ ꯌꯥꯗꯕ ꯒꯒ꯭ꯔꯥꯒꯨꯝꯕ ꯁꯦꯠꯂꯒ ꯑꯗꯨꯝ ꯂꯨꯍꯣꯡꯕ ꯑꯗꯨꯒꯨꯝꯕ ꯖꯒꯥ ꯖꯒꯥ ꯂꯩꯌꯦꯕ ꯑꯗꯨꯕꯨꯗꯤ ꯈꯪꯉꯦꯕ ꯒꯒ꯭ꯔꯥ ꯁꯦꯠꯂꯒ ꯑꯩꯈꯣꯏ ꯁ꯭ꯋꯥꯏꯗ ꯃꯧ ꯑꯃ ꯍꯣꯡꯉꯛꯑꯦꯕ ꯑꯗꯒꯤ ꯐꯛꯇ ꯐꯝꯕꯁꯤꯅ ꯀꯃꯥꯏꯅ ꯇꯧꯒꯦꯗ ꯑꯩꯈꯣꯏ ꯏꯇꯩꯃ ꯑꯃꯒꯤ ꯃꯅꯥꯎꯅꯨꯄꯥꯁꯦ ꯃꯥꯒꯤꯦ ꯂꯨ ꯈꯣꯡꯕꯁ ꯆꯠꯄ ꯀꯥꯟꯗ ꯑꯩꯈꯣꯏ ꯃꯇꯝꯗꯨꯗ ꯑꯩꯈꯣꯏ ꯒꯥꯔꯤ ꯁꯦꯟꯅꯕꯒꯤ ꯀꯩ ꯑꯉꯥꯡ ꯑꯣꯏꯅ ꯆꯠꯄꯅꯤꯗ ꯉꯁꯤꯗꯩꯅ ꯆꯍꯤ ꯀꯨꯟ ꯃꯉꯥꯃꯨꯛꯀꯤ ꯃꯃꯥꯡꯒꯤ ꯋꯥꯔꯤꯅꯤꯗ
ꯑ ꯑꯗꯩꯗ ꯀꯩꯅꯣ ꯇꯧꯕ ꯑꯩꯈꯣꯏꯁꯦ ꯂꯨꯍꯣꯡꯕ ꯌꯥꯎꯕ ꯆꯠꯄꯁꯤꯗ ꯀꯩꯅꯣ ꯑꯩꯈꯣꯏꯒꯤ ꯍꯧꯖꯤꯛꯀꯤ ꯑꯩꯈꯣꯏ ꯏꯚꯥꯏꯁꯦ ꯃꯥꯁꯦ ꯐꯛꯇ ꯐꯝꯍꯜꯂꯛꯑꯦꯕ ꯃꯣꯏ ꯂꯝꯗꯨꯒꯤ ꯆꯠꯅꯕꯤꯅꯦꯅ ꯂꯨꯍꯣꯡ ꯐꯥꯅ ꯐꯝꯍꯟꯗꯦꯕ ꯑꯗꯨꯃꯥꯏꯅ ꯌꯥꯝ ꯊꯦꯡꯅꯔꯛꯑꯦ ꯑꯗꯣ ꯑꯩꯈꯣꯏ ꯁ꯭ꯏ ꯑꯩꯈꯣꯏ ꯁ꯭ꯋꯥꯏꯒꯤ ꯑꯣꯏꯅꯗꯤ ꯑꯗꯨꯝ ꯃꯌꯥꯝ ꯆꯠꯅꯔꯤꯁꯤꯅꯦ ꯇꯧꯔꯤꯁꯦ ꯂꯝ ꯂꯝꯒꯤ ꯑꯗꯨꯝ ꯈꯦꯠꯅꯕ
ꯐꯩꯌꯦ ꯑꯗꯨꯅꯤ ꯑꯩꯈꯣꯏꯁꯤꯁꯨ ꯂꯝ ꯑꯃ ꯂꯩꯌꯦꯕ ꯍꯥꯏ ꯑꯩꯈꯣꯏꯁꯤꯒꯤ ꯍꯦꯛ ꯅꯍꯥꯟꯋꯥꯏ ꯐꯨꯠꯕꯣꯜꯒꯨꯝꯕ ꯌꯥꯝ ꯁꯥꯟꯅꯕ ꯃꯐꯝ ꯑꯃ ꯂꯩꯌꯦꯕꯀꯣ ꯑ ꯁꯤꯗꯒꯤ ꯁꯇꯝ ꯐꯥꯎꯗꯣꯛꯄ ꯌꯥꯕ ꯂꯝꯕꯤ ꯑꯃ ꯇꯥꯕ ꯂꯩꯌꯦꯕꯀꯣ ꯑꯩꯈꯣꯏꯁꯤ ꯑꯗꯨꯝ ꯐꯧꯆꯣꯛꯄ ꯂꯥꯏꯔꯦꯝꯕꯤ ꯑꯗꯨꯝ ꯍꯥꯏꯔꯛ ꯈꯪꯅꯩꯑꯕꯀꯣ ꯑꯗꯨꯏ ꯖꯒꯥꯁꯨ ꯂꯨꯍꯣꯡꯕ ꯊꯤꯟꯕ ꯀꯥꯟꯗ ꯑꯗꯨꯏ ꯖꯒꯥꯗꯣ ꯐꯥꯎꯕ ꯌꯥꯗꯦ ꯅꯁꯨꯐꯥꯎ ꯐꯥꯎꯗꯦꯕꯀꯣ ꯐꯠꯇꯕ ꯑꯣꯏꯕꯖꯥꯠꯅꯦꯕ ꯑꯗꯒꯤꯨꯝ ꯅꯣꯏꯔ ꯁꯥꯁ ꯀꯩ ꯅꯣꯏꯔꯣꯅꯁꯨꯝ ꯑꯃ ꯂꯩꯗꯣ ꯄꯥꯈꯪ ꯂꯩꯁꯥꯕꯤ ꯆꯠꯃꯤꯟꯅꯕ ꯌꯥꯗꯦ ꯇꯦ ꯂꯨꯍꯣꯡꯕꯗ ꯗ ꯑꯗꯨꯏ ꯅꯨ ꯂꯝꯕꯤꯗꯣ ꯐꯥꯎꯕ ꯌꯥꯗꯦ ꯗꯦꯅ ꯁꯨꯝ ꯌꯥꯝ ꯂꯩꯗꯅꯀꯣ ꯑꯗꯨꯒꯨꯝꯕꯁꯨ ꯌꯥꯝ ꯂꯩ ꯍꯥꯏꯕ
ꯂꯩꯌꯦ ꯑꯗꯨꯕꯨꯗꯤ ꯁ ꯑꯩꯈꯣꯏ ꯁ꯭ꯋꯥꯏꯗꯁꯨ ꯂꯩꯌꯦꯕ ꯂꯨꯍꯣꯡꯕꯗꯅꯦ ꯑꯗꯨꯒꯤ ꯖꯒꯥꯗ ꯐꯥꯎꯗꯦꯕ ꯑꯗꯨꯝ ꯀꯣꯏꯔ ꯆꯠꯅꯩꯌꯦꯕ ꯑꯗꯒꯤ ꯅꯨꯡꯁꯤꯅꯔꯤꯉꯩ ꯃꯇꯝꯗꯁꯨ ꯄꯥꯈꯪ ꯂꯩꯁꯥꯕꯤ ꯑꯣꯏꯔꯤꯉꯩꯗꯁꯨ ꯆꯠꯅꯗꯦꯕ ꯑ ꯊꯨꯡꯅꯗꯦ ꯀꯥꯏꯅ ꯍꯥꯏ ꯍꯥꯏꯕꯒꯤ ꯃꯥꯒꯤ ꯎꯝ ꯋꯥꯔꯤ ꯈꯟ ꯂꯩꯕ ꯑꯗꯨꯗꯨꯒꯤ ꯆꯠꯅꯗꯦ ꯌꯥꯝ ꯂꯩꯕꯖꯥꯠꯅꯤꯗ ꯑꯩꯈꯣꯏꯅ ꯂꯣꯏꯃꯛ ꯈꯪꯕ ꯉꯝꯗꯕꯩ ꯋꯥꯅꯤ
ꯈꯤꯕꯁꯦ ꯃꯣꯏꯒꯤ ꯂꯝꯗꯨ ꯌꯧꯔꯒ ꯍꯥꯏꯗꯤ ꯍꯣꯡꯗꯣꯛꯑꯒ ꯆꯪꯉꯤꯒꯨꯝꯕ ꯍꯥꯏꯕꯀꯣ ꯄꯣꯂꯣꯏꯗꯨ ꯄꯨꯖꯤꯟꯕ ꯌꯥꯗꯦ ꯑꯗꯩ ꯗꯣꯂꯥꯏ ꯄꯨꯕ ꯌꯥꯗꯦ ꯑꯗꯩ ꯗꯣꯂꯥꯏ ꯄꯨꯗ꯭ꯔꯗꯤ ꯌꯥꯗꯦ ꯍꯥꯏꯕꯁꯨ ꯂꯩꯑꯕ ꯂꯝ ꯈꯔ ꯑꯃ ꯗꯣꯂꯥꯏ ꯄꯨꯕ ꯌꯥꯗꯦ ꯌꯦꯁ ꯃꯈꯜ ꯃꯈꯜꯅꯤꯗ ꯃꯥꯏ ꯂꯝ ꯂꯝꯒꯤ ꯆꯠꯅꯕꯁꯤ ꯑꯗꯨꯝ ꯇꯣꯡꯉꯥꯟꯕꯖꯥꯠꯅꯤꯗ
ꯎꯝ ꯑꯗꯨꯗꯤ ꯅꯣꯏ ꯗꯤ ꯍꯣꯔꯦꯟ ꯄꯨꯡ ꯀꯌꯥ ꯑꯗ꯭ꯋꯥꯏ ꯆꯠꯂꯅꯤ ꯄꯨꯡ ꯇꯔꯥꯃꯥꯊꯣꯏ ꯇꯔꯥꯃꯈꯥꯏ
ꯃꯣꯏ ꯑꯩꯈꯣꯏ ꯃꯥ ꯍꯣꯏ ꯍꯜꯂꯛꯄꯗꯣ ꯑꯗꯨꯝ ꯍꯜꯂꯛꯑꯦ ꯉꯟꯅ ꯂꯥꯛꯑꯣ ꯑꯗꯨꯝ ꯍꯥꯏꯔꯦ ꯑꯗꯨꯝ ꯄꯨꯡ ꯇꯔꯥ ꯁ꯭ꯋꯥꯏꯗ ꯆꯠꯅꯕ ꯑꯗꯨꯃꯥꯏꯅ ꯈꯟꯅꯔꯤ ꯑꯗꯨꯝ ꯃꯤꯁꯨ ꯊꯣꯛꯑꯒ ꯉꯥꯇꯪ ꯂꯩꯔꯗꯤ ꯑꯗꯨꯝ ꯂꯣꯏꯁꯤꯟꯅꯔꯒ ꯆꯠꯄ ꯌꯥꯕꯩ ꯍꯧꯅꯔꯅꯤ ꯕꯣꯔ ꯀꯩꯅꯥꯗꯤ ꯉꯁꯥꯏꯗꯩ ꯀꯩꯅꯣ ꯂꯥꯛꯑꯒ ꯃꯣꯏ ꯀꯦꯅꯕ ꯃꯤ ꯂꯥꯛꯑꯒ ꯀꯦꯒ꯭ꯔꯕꯅꯤꯗ ꯉꯟꯇꯥ ꯇꯣꯏꯅꯦ ꯏꯔꯨꯖꯕꯁꯨ ꯂꯣꯏꯈ꯭ꯔꯦ ꯀꯩꯅꯣ ꯇꯧꯔꯁꯨ ꯇꯣꯏꯈ꯭ꯔꯦ ꯀꯦꯔꯒ ꯂꯩꯔꯅꯤ ꯃꯣꯏꯗꯤ ꯑꯃꯨꯛ ꯃꯣꯏꯒꯤ ꯍꯌꯦꯡ ꯃꯤꯠꯌꯦꯡꯐꯝꯗꯨ ꯃꯣꯏꯗ ꯑꯣꯏꯗꯣꯏꯅꯤꯅ ꯀꯣ ꯐꯔꯦ ꯑꯗꯨꯒꯤ ꯑꯁ ꯂꯨꯍꯣꯡꯉꯤꯅꯦ ꯇꯧꯔꯤꯖꯦ ꯄꯨꯔꯥ ꯑꯉꯥꯡ ꯃꯆꯥꯥꯏ ꯇꯥꯏꯞ ꯇꯧꯔ ꯂꯩꯕꯗ ꯑꯗꯨꯝ ꯈꯪꯗꯦ ꯑꯍꯪ ꯑꯉꯥꯡ ꯃꯆꯥꯥꯏ ꯇꯥꯏꯞꯇ ꯑꯗꯨꯝ ꯇꯧꯔꯒ ꯑꯗꯨꯝ ꯂꯩꯕꯤꯗꯣ ꯃꯃꯥꯅ ꯇꯨꯝ ꯍꯧꯒꯠ ꯍꯧꯗꯣꯛꯄꯩ ꯇꯥꯏꯞ ꯇꯧꯔ ꯂꯩꯕꯗꯣ ꯍꯣꯏ ꯑꯗꯨꯝ ꯃꯧꯕꯨꯗꯤ ꯅꯨꯞꯄꯤꯌꯨ ꯒ꯭ꯌꯥꯟ ꯇꯥꯔꯦꯗ ꯑꯗꯨꯝ ꯍꯥꯏꯗꯤ ꯃꯥ ꯆꯥꯛ ꯏꯟꯖꯥꯡ ꯊꯣꯡꯕ ꯅꯍꯥꯟꯁꯨ ꯑꯩ ꯂꯩꯇꯕ ꯀꯥꯟꯗ ꯑꯕꯨꯡꯃꯨꯛꯀ ꯌꯦꯟ ꯊꯣꯡꯕꯒ ꯑꯗꯒꯤ ꯎꯇꯤ ꯊꯣꯡꯕꯒ ꯏꯃꯨꯡ ꯏꯃꯨꯡ ꯏꯃꯨꯡꯒꯤ ꯃꯥꯅ ꯊꯣꯡꯉ ꯊꯤꯜ ꯂꯩꯔꯝꯃꯦ ꯑꯗꯒꯤꯗꯤ ꯑꯃꯨꯛ ꯍꯥꯏꯀꯤ ꯑꯩꯁꯨ ꯆꯥꯍꯧꯗ꯭ꯔꯦꯅ ꯑꯗꯨꯗꯤ ꯑꯗꯨꯝ ꯍꯥꯎꯋꯤ ꯈꯣꯠꯂꯤꯒꯗꯤ ꯑꯗꯩ ꯊꯕꯛ ꯏꯪꯈꯥꯡꯕꯨꯗꯤ ꯑꯗꯨꯝ ꯇꯧꯕ ꯂꯥꯏ ꯄꯨꯖꯥ ꯀꯠꯄ ꯈꯣꯠꯄ ꯑꯗꯨꯝ ꯇꯧꯋꯦ ꯍꯥꯏꯗꯤ ꯉꯜꯂꯤꯕꯩꯔꯥ ꯁꯨ ꯈꯪꯗꯦ ꯑꯗꯨꯝ ꯈꯔ ꯅꯧꯔꯤꯕꯩꯔꯥ ꯁꯨ ꯈꯪꯗꯦ ꯑ ꯑꯩꯈꯣꯏꯒ ꯂꯥꯛꯄꯗ ꯃꯇꯩ ꯈꯣꯏꯅꯤ ꯇꯧꯕꯗꯣ ꯀꯣꯏꯑꯕ ꯈꯣꯏ ꯌꯨꯝꯈꯣꯏꯅ ꯀꯣꯏꯔꯨꯅꯨꯍꯦ ꯀꯩꯅꯣ ꯀꯥꯏ ꯅꯠꯇ꯭ꯔꯒ ꯍꯥꯏꯗꯤ ꯀꯣꯏꯕ ꯍꯥꯏꯗꯤ ꯐꯤ ꯅꯨꯡ ꯀꯨꯞꯇꯅ ꯈꯣꯠꯇꯅ ꯇꯧꯕ ꯇꯧꯔꯨꯅꯨꯍꯦ ꯑꯗꯨꯗꯤ ꯕꯦꯕꯥꯔ ꯀꯥꯏꯗ꯭ꯔꯒ ꯂꯣꯏꯔꯦ ꯈꯣꯠꯂꯦ ꯋꯥꯏ ꯆꯤꯟꯅꯕꯅꯤ ꯈꯣꯠꯅꯕꯅꯤ ꯑꯗꯨꯃꯥꯏꯅ ꯍꯥꯏꯔꯦ ꯇꯧꯋꯦ ꯑꯉꯥꯡꯅꯤꯀꯥꯏꯗ ꯁꯨꯝ ꯍꯥꯏꯗꯤ ꯈꯪꯗꯤ ꯈꯔ ꯂꯩꯔꯕꯨꯗꯤ ꯇꯧꯗꯣꯏ ꯇꯧꯔꯣꯏꯗ꯭ꯔꯥ ꯑꯗꯣ ꯍꯧꯖꯤꯛꯀꯤꯗꯤ ꯑꯗꯨꯝ ꯐꯕꯗ ꯑꯗꯨꯃꯥꯏꯟꯗꯤ ꯑꯣꯏꯔꯦ
ꯀꯣꯛ ꯈꯨꯝꯕꯒꯤ ꯆꯠꯅꯕꯤꯗꯨꯗꯤ ꯌꯥꯝ ꯐꯖꯕ ꯕꯦꯕꯥꯔꯅꯤ ꯑꯗꯨꯗꯤ ꯇꯧꯍꯟꯒꯗꯕꯅꯤ ꯀꯩꯅꯣ ꯅꯊꯛ ꯊꯣꯡꯕꯅꯤꯅ ꯑꯗꯨꯒ ꯌꯥꯝꯅ ꯀꯩ ꯍꯥꯏꯅꯤ ꯎꯝ ꯎꯝ ꯎꯝ ꯎꯝ ꯍꯧꯖꯤꯛ ꯀꯥꯟꯗꯤ ꯑꯗꯨꯝ ꯎ ꯑꯁ ꯃ ꯃꯋꯥꯥ ꯂꯧꯗꯦꯅ ꯆꯠꯄ ꯃꯌꯥꯝ ꯑꯃꯁꯨ ꯂꯩꯌꯦꯕ ꯑꯗꯨ ꯀꯩꯁꯨ ꯑꯐꯕ ꯑꯣꯏꯗꯦ ꯍꯥꯏꯕ ꯑꯗꯨꯅ ꯕꯦꯕꯥꯔꯗꯤ ꯇꯧꯍꯟꯒꯗꯧꯕꯅꯤ ꯀꯩꯅꯣ ꯃꯊꯛ ꯊꯣꯡꯕꯅꯤꯅ ꯀꯣꯛ ꯃꯇꯩ ꯍꯥꯏꯁꯤꯗꯤ ꯀꯣꯛ ꯂꯣꯏ ꯈꯨꯝꯅꯔꯤꯅꯤ ꯑꯩꯈꯣꯏꯒꯤ ꯆꯠꯅꯕꯤꯗ ꯑꯗꯨꯃꯗꯤ ꯇꯧꯍꯟꯒꯗꯧꯕꯅꯤ
ꯈꯨꯝꯕ ꯍꯥꯏꯗꯤ ꯑꯗꯨꯝ ꯆꯤꯡꯈꯠꯂ ꯂꯣꯏꯝ ꯈꯨꯝꯕ ꯈꯣꯠꯄ ꯇꯧꯕꯗꯨꯅ ꯋꯥꯅꯤꯗ ꯐꯤ ꯄꯨꯂꯞ ꯆꯤꯡꯈꯠꯂ ꯇꯧꯕꯗꯣ ꯑꯗꯨꯒꯤ ꯇꯧꯒꯅꯨꯗ ꯑꯗꯨꯝ ꯍꯥꯏ ꯍꯥꯏꯗꯤ ꯕꯦꯕꯥꯔꯗꯣ ꯀꯥꯏꯔꯨꯒꯅꯨ ꯑꯗꯨꯒ ꯇꯧꯕꯗ ꯑꯉꯥꯡꯅꯤꯅ ꯋꯥꯒꯅꯤ ꯈꯣꯠꯀꯅꯤ ꯍꯥꯏꯕꯗꯨꯒꯤ ꯋꯥꯅꯤꯗ ꯍꯥꯏꯗꯤ ꯍꯣꯏ ꯑꯉꯥꯡ ꯑꯣꯏꯕꯅꯤ ꯑꯗꯨꯝ ꯁꯦꯝꯟꯗꯣꯛꯄꯕꯨꯗꯤ ꯌꯥꯒꯤꯅꯤ ꯍꯥꯏꯇꯥꯔꯦ ꯍꯥꯏꯗꯤ ꯍꯧꯖꯤꯛ ꯀꯌꯥꯝ ꯄꯦꯔꯥ ꯀꯥꯔꯤꯁꯦ ꯑꯗꯨꯝ ꯈꯔ ꯅꯨꯄꯤꯈꯩꯁꯨ ꯉꯥꯏꯔꯦ ꯑꯗꯨꯝ ꯈꯔ ꯍꯥꯏ ꯂꯤꯔꯒ ꯍꯥꯏꯒꯗ꯭ꯔꯥ ꯑꯗꯨꯃꯥꯏꯅ ꯄꯥꯜꯂꯛꯄ ꯃꯈꯩꯁꯦ ꯃꯣꯏ ꯃꯣꯏ ꯃꯥꯏ ꯀꯣꯛꯇꯨ ꯇꯣꯡꯉꯥꯜꯂꯤꯗꯅ ꯑꯗꯩ ꯋꯥꯔꯤ ꯉꯥꯡꯅ ꯁꯥꯟꯅꯕꯁꯨ ꯅꯨꯡꯉꯥꯏꯔꯣꯏ ꯑꯗꯨ ꯅꯨꯄꯥꯅꯒꯨꯝꯕ ꯌꯥꯝ ꯍꯟ ꯇꯥꯔꯒꯗꯤ ꯁꯦꯝꯗꯣꯛꯄ ꯈꯣꯠꯄ ꯑꯗꯨꯝ ꯌꯥꯏꯗꯅ ꯀꯣ ꯍꯥꯏꯕꯗꯤ ꯃꯣꯏꯗꯤ ꯑꯗꯨꯝ ꯃꯣꯏꯗꯤ ꯅꯧꯔꯤꯕ ꯆꯍꯤ ꯀꯨꯟ ꯍꯥꯏꯁꯤ ꯅꯧꯔꯤꯗꯅꯀꯣ ꯑꯗꯨꯅ ꯑꯗꯨꯝ ꯍꯥꯏꯗꯤ ꯏꯃꯨꯡꯗꯨꯅ ꯐꯖꯅ ꯁꯦꯝꯕꯤꯕ ꯈꯣꯠꯄ ꯇꯧ ꯇꯥꯔꯦ ꯑꯗꯨꯝ ꯁꯦꯝꯗꯣꯛꯄ ꯌꯥꯕꯩ ꯃꯇꯝ ꯑꯃ ꯑꯗꯨꯝ ꯑꯣꯏꯔꯤꯗꯅꯀꯣ ꯑꯗꯨꯒꯤ ꯋꯥꯅꯤꯗꯥ
ꯑꯗꯨꯕꯨꯗꯤ ꯑꯗꯨꯝ ꯐꯒꯤꯅꯤꯗ ꯍꯥꯏꯕꯗꯤ ꯃꯧ ꯑꯅꯤ ꯑꯍꯨꯝ ꯁꯨꯗꯧ ꯅꯠꯇꯦ ꯃꯇꯣꯝꯗꯅꯤ ꯃꯣꯏꯗ ꯂꯩꯗꯧꯕ
ꯑꯗꯨꯗꯨꯅ ꯑꯗꯨꯝ ꯅꯨꯡꯁꯤ ꯆꯥꯟꯅꯅ ꯑꯗꯨꯝ ꯂꯩꯈꯤꯕ ꯌꯥꯏꯗ ꯃꯣꯏꯒꯤꯗꯤ
ꯍꯣꯏ ꯑꯗꯨꯅꯤ ꯒ꯭ꯌꯥꯟ ꯇꯥꯗꯦꯗ ꯍꯧꯔꯛꯄꯗ ꯉꯥꯏꯔꯤꯕꯅꯤꯅ ꯑꯗꯨ ꯍꯣꯏ ꯑꯗꯨꯝ ꯐꯗꯧꯕꯨꯗꯤ ꯃꯥꯜꯂꯦ ꯀꯩꯁꯨꯕꯨꯗꯤ ꯀꯩꯅꯣ ꯇꯧꯗꯦꯗ
ꯁꯛꯀꯗꯤ ꯐꯖꯕ꯭ꯔꯥ
ꯐꯖꯩ ꯌꯥꯝꯅ ꯃꯁꯛꯄꯨꯗꯤ ꯑꯗꯨꯝ ꯋꯥꯡ ꯆꯥꯎꯗꯅ ꯈꯣꯠꯇꯅ ꯇꯧꯔꯒ ꯑꯩ ꯍꯣꯔꯦꯟ ꯊꯥꯔꯛꯀꯦ ꯌꯦꯡꯉꯣ ꯅꯍꯥꯟ ꯀꯦꯕ ꯀꯥꯗꯣ ꯄꯨꯔꯥ ꯂꯩꯁꯥ ꯑꯔꯤꯕꯤꯒꯗꯤ ꯌꯥꯝ ꯃꯥꯜꯂꯦꯕ ꯆꯍꯤꯗꯨꯒ ꯌꯥꯝ ꯆꯥꯟꯅꯗꯕꯗꯣ ꯃꯁꯥ ꯌꯥꯝ ꯋꯥꯡꯆꯥꯎꯕ ꯑꯣꯏꯕꯒꯤ ꯑꯩꯈꯣꯏ ꯕꯨꯡꯉꯣꯗꯩ ꯋꯥꯡꯉꯦ ꯍꯥꯏ ꯃꯥꯅ ꯋꯥꯡꯕ ꯍꯥꯏꯗꯤ ꯑꯗꯨꯝ ꯃꯥꯟꯅꯕꯗꯣ ꯑꯋꯥꯡ ꯆꯥꯎꯋꯦꯕ ꯋꯥꯡꯕꯗꯤ ꯑꯩ ꯊꯥꯔꯛꯀꯦ ꯌꯦꯡꯉꯣ ꯍꯣꯔꯦꯟ ꯃꯍꯥꯛꯀꯤ ꯅꯍꯥꯟ ꯀꯩꯅꯣ ꯊꯥꯔꯛꯄꯅꯦ
ꯅꯨꯄꯤꯗꯤ ꯈꯔ ꯋꯥꯡꯉꯗꯤ ꯑꯗꯨꯝ ꯃꯄꯨꯡ ꯃꯔꯩ ꯐꯥꯕ ꯍꯦꯛꯇ ꯃꯥꯟꯕꯅꯤ
ꯎꯝ ꯄꯥꯕ ꯈꯣꯠꯄꯗꯨꯣ ꯑꯣꯏꯗ꯭ꯔꯦꯕ ꯑꯗꯨꯝ ꯀꯩꯅꯣ ꯃꯥꯟꯕꯗꯣ ꯂꯩꯁꯥꯕꯤ ꯑꯆꯧꯕꯤ ꯂꯩꯁꯥꯕꯤ ꯑꯔꯤꯕꯤ ꯃꯥꯟꯕꯗꯣ
ꯃꯥꯟꯕꯅꯤ ꯃꯥꯟꯕꯅꯤ ꯑꯩꯈꯣꯏꯁꯨ ꯑꯩꯈꯣꯏ ꯕꯦꯝꯃ ꯍꯣꯏꯗꯤ ꯌꯦꯡꯉꯨꯅꯦ ꯆꯍꯤ ꯇꯔꯥꯇꯔꯨꯛ ꯆꯪꯉꯛꯏꯗꯣ ꯌꯦꯡꯉꯨꯅꯦ ꯑꯗꯨꯝ ꯃꯣꯏꯒꯤ ꯂꯨꯍꯣꯡ ꯈꯣꯡꯗꯣꯡꯕꯒꯤ ꯐꯤꯖꯣꯟ ꯀꯩꯀꯥ ꯁꯦꯠꯆꯜꯂꯀꯥꯟꯗꯗꯤ ꯑꯗꯨꯝ ꯂꯩꯁꯥꯕꯤ ꯑꯆꯧꯕ ꯑꯗꯨꯝ ꯃꯥꯟꯗ꯭ꯔꯣ ꯄꯨꯁꯜꯂꯛꯑꯀꯥꯟꯗ ꯅꯪ ꯋꯥꯡꯕ ꯐꯪꯉꯦꯕꯅꯦ ꯑꯩꯒ ꯆꯞ ꯃꯥꯟꯅꯩꯅꯦ ꯃꯥꯉꯣꯟꯗ ꯑꯗꯨꯨ ꯈꯔꯕꯨ ꯍꯦꯟꯕꯒꯨꯝ ꯇꯧꯋꯤ ꯃꯥꯅ ꯐꯨꯠ ꯃꯉꯥꯒ ꯏꯟꯆꯤ ꯇꯔꯦꯠ ꯋꯥꯡꯕꯒꯥꯏꯁꯦ ꯋꯥꯡꯉꯕꯅꯦꯕ ꯄꯤꯗꯗꯤ
ꯑꯣ ꯍꯣꯏ ꯑꯩ ꯇ ꯊꯝꯒꯦꯀꯣ ꯁꯣꯝꯗ ꯀꯧꯅꯕ ꯃꯥꯜꯂꯦ
ꯍꯣꯏ ꯍꯣꯏ ꯍꯣꯏ ꯎꯝ